ꯉꯍꯥꯛ ꯇꯠꯈꯤꯕꯗꯨꯕꯨ ꯀꯔꯤ ꯐꯥꯎꯕꯤꯒꯦ
ꯀꯩꯁꯨ ꯐꯥꯎꯗꯦ
ꯅꯨꯡꯉꯥꯏꯔꯛꯑꯀꯥꯟꯗ ꯋꯥ ꯋꯥꯔꯤꯁꯦꯀꯣ
ꯑꯝ ꯑꯩꯈꯣꯏꯒꯤ ꯅꯨꯡꯉꯥꯏꯅ ꯁꯥꯟꯅꯔꯀꯥꯟꯗ ꯍꯥꯏꯗ꯭ꯔꯦꯁꯟ ꯕ꯭ꯔꯦꯛ ꯄꯤꯕꯒꯨꯝꯕꯅꯤ ꯋꯥꯜꯀꯞꯇ ꯍꯟꯗꯛꯀꯤ
ꯑꯣ ꯑꯦ ꯑꯗꯨꯗꯣ ꯍ ꯍꯗꯛ ꯅꯧꯅ ꯇꯧꯋꯤꯔ ꯍꯥꯞꯄꯤꯔꯥ
ꯃꯥꯅꯦ ꯍꯣꯏ ꯃꯃꯥꯡꯗꯁꯨ ꯇꯧꯋꯦ ꯇꯧꯕꯕꯨꯗꯤ ꯇꯧꯕ ꯍꯥꯏꯁꯦ ꯁꯨꯡꯇꯧ ꯇꯧꯗ꯭ꯔꯤ ꯍꯥꯏꯗꯤ ꯑꯋꯥꯡꯕ ꯃꯐꯝꯗ ꯁꯣꯔ ꯍꯣꯟꯕ ꯋꯥꯕ ꯈꯣꯠꯄ ꯃꯐꯝꯗ ꯇꯥꯕ ꯀꯥꯟꯗ ꯑꯗꯨꯒꯨꯝꯕ ꯏꯁꯇꯦꯗꯤꯌꯝꯗ ꯇꯥꯕ ꯀꯥꯟꯗ ꯇꯧꯕ ꯋꯥꯅꯦ ꯑꯗꯣ ꯁꯤꯗꯤ ꯃꯣꯏꯁꯤꯗꯤ ꯀꯝꯃꯔꯁꯤꯌꯦꯜ ꯕ ꯌꯥꯅꯕ ꯑꯦꯗꯕꯔꯗꯥꯏꯁ ꯇꯧꯕ ꯌꯥꯅꯕ ꯏꯁꯄꯣꯟꯁꯔꯗꯣ ꯌꯥꯅꯕ ꯑꯗꯨꯒꯤ ꯇꯧꯕꯅꯦ ꯐꯤꯐꯥꯅ ꯁꯤꯟꯕ ꯀꯣꯛꯅꯦ
ꯑꯣ ꯌꯥꯝ ꯐꯖꯩ ꯑꯦ ꯁꯤꯒꯤ ꯋꯥꯔꯤ ꯁꯥꯟꯅ ꯌꯥꯔꯔꯣꯏ ꯀꯩꯒꯤꯅꯣꯗꯤ ꯅꯪ ꯀꯩꯅꯣ ꯌꯥꯝ ꯌꯥꯎꯋꯤ ꯉꯥꯡꯕꯗ
ꯑ ꯈꯔ ꯌꯥꯎꯔꯛꯈ꯭ꯔꯅꯤ ꯍꯥꯏꯗꯤ ꯁꯤꯒꯨꯝꯕꯩ ꯍꯤꯔꯝꯁꯤꯗꯗꯤ ꯈꯤꯇꯪ ꯅꯨꯡꯉꯥꯏꯖꯕ ꯑꯣꯏꯕꯅꯤꯅ
ꯎꯝ ꯑꯗꯨꯗꯨꯅ ꯀꯛꯈꯤꯕꯗꯗꯤ ꯑꯩꯗꯤ ꯀꯌꯥꯕꯨ ꯆꯨꯝꯃꯛꯀꯗꯣꯏꯖꯥꯠꯅꯣ
ꯈꯪꯗꯦ
ꯑꯗꯨꯕꯨ ꯀꯩꯁꯨ ꯀꯥꯏꯗꯦ ꯁꯨꯝ ꯂꯥꯏꯊꯣꯔꯛꯄꯅꯤꯀꯣ ꯑꯩꯈꯣꯏꯅ ꯇꯧꯔꯤꯁꯦ
ꯃꯥꯅꯦ
ꯃꯇꯝꯗꯨ ꯌꯧꯅꯕ ꯍꯣꯠꯅꯕꯗ ꯄꯪꯂꯥꯢ ꯂꯥꯏꯊꯣꯛꯑꯕꯅꯦꯕ
ꯎꯝ ꯑꯗꯨꯝ ꯐꯪꯕꯅꯤ ꯀꯩꯁꯨ ꯀꯥꯏꯗꯦ
ꯀꯩꯁꯨ ꯂꯥꯏꯒꯤ ꯂꯥꯏꯊꯣꯛ ꯂꯣꯏꯔꯦꯗ ꯑꯗꯨꯏ ꯅꯣꯏꯗꯤ ꯅꯪꯒꯤ ꯆꯦꯅꯦꯜ ꯑꯃ ꯇꯧꯗ ꯍꯥꯞꯄꯒ ꯇꯧꯗ ꯌꯥꯔꯣꯏꯕ
ꯍꯥꯏꯗꯤ ꯑꯥ
ꯅꯣꯏ ꯍꯧꯖꯤꯛꯀꯤꯗꯨꯗꯗꯤ ꯌꯥꯏꯕꯗꯤ ꯅꯣꯏꯒꯤ ꯕꯨꯠꯀꯤ ꯋꯥꯔꯤꯗꯣ ꯂꯤꯍꯧꯒ꯭ꯔꯕꯅꯤꯅ ꯍꯦꯛ ꯀꯩꯅꯣ ꯇꯧꯊꯣꯛꯄꯗꯣ
ꯑꯥ
ꯅꯨꯡꯉꯥꯏꯔꯣ ꯍꯥꯏꯕ
ꯅꯨꯡꯉꯥꯏꯔꯣꯏ ꯑꯗꯨ ꯅꯨꯡꯉꯥꯏꯕ ꯅꯨꯡꯉꯥꯏꯇꯕ ꯑꯩ ꯀꯩꯅꯣꯝ ꯍꯥꯏꯔꯛꯀꯦ ꯍꯥꯏꯕꯗꯤ ꯍꯧꯖꯤꯛ ꯁꯤꯗ ꯍꯥꯏꯕꯗꯤ ꯌꯥꯔꯔꯣꯏ ꯍꯥꯏꯗꯤ ꯑ ꯀꯣꯟꯅ ꯍꯥꯏꯔꯒꯦ ꯁꯤꯗ ꯍꯥꯏꯕ ꯌꯥꯔꯣꯏ ꯍꯥꯏꯕꯗꯤ ꯃꯅꯨꯡ ꯃꯄꯥꯟꯒꯤ ꯋꯥꯔꯤꯅꯤ ꯑꯗꯨꯅ ꯌꯥꯔꯣꯏ ꯑꯃꯗꯨꯗ ꯍꯣꯔꯦꯟ ꯀꯣꯟꯅ ꯍꯥꯏꯔꯛꯑꯒꯦ
ꯑꯣꯏ ꯌꯥꯏ ꯑꯗꯨꯗ ꯍꯥꯏꯔꯛꯑꯁꯨ
ꯎꯝ
ꯑꯗꯨꯗꯤ ꯀꯔꯤ ꯋꯥꯔꯤ ꯑꯃꯨꯛ ꯂꯩꯔꯤ
ꯅꯪ ꯌꯥꯝ ꯊꯤ ꯋꯥꯠꯂꯤꯍꯦ ꯑꯈꯣꯏ ꯁꯤꯒꯤ ꯊꯕꯛꯁꯤ ꯃꯤ ꯌꯥꯝ ꯊꯤꯅ ꯋꯥꯠꯂꯤ ꯌꯥꯝ ꯊꯤꯅ ꯅꯠꯇꯦ ꯑꯗꯨꯛꯀꯤ ꯃꯇꯤꯛ ꯋꯥꯠꯂꯤ
ꯃꯤ ꯆꯪꯒꯅꯤꯌꯦ ꯅꯪꯒꯤꯗꯣ
ꯍꯣꯏ ꯏꯁꯥ ꯏꯊꯟꯗ ꯇꯧꯕꯗꯤ ꯌꯥꯏ
ꯑꯗꯨꯗꯨꯅ ꯈꯔ ꯂꯩꯔꯒ ꯍꯥꯏꯕꯗꯤ ꯌꯥꯝ ꯀꯩꯅꯣ ꯇꯧꯔ ꯉꯝꯃꯛꯑꯀꯥꯟꯗ ꯇꯧꯒꯗꯕ ꯄꯣꯠꯅꯦꯕ ꯍꯧꯖꯤꯛꯇꯤ ꯑꯍꯧꯕꯅꯤꯅ ꯊꯤꯒꯠ ꯄꯌꯥꯝ ꯆꯪꯒꯤꯅꯤꯕ ꯊꯤꯀꯠꯄ ꯍꯥꯏꯕꯗꯤ ꯀꯩꯅꯣ ꯑꯣꯏꯔꯒꯁꯨ ꯋꯥꯔꯤꯁꯦ ꯇꯥꯊꯣꯛ ꯇꯥꯁꯤꯟꯁꯦ ꯆꯪꯗꯕ ꯌꯥꯔꯛꯑꯣꯏꯕ
ꯃꯥꯅꯦ
ꯏꯁꯥꯏ ꯀꯣꯛꯅ ꯈꯛꯇꯤ ꯇꯧ ꯌꯥꯔꯣꯏ ꯑꯗ ꯆꯨꯝꯅꯒꯤ ꯑꯩꯈꯣꯏꯅ ꯍꯥꯏꯕ ꯋꯥꯔꯤ ꯂꯤꯕꯗꯣ
ꯎꯝ
ꯅꯪꯒꯤꯁꯦ ꯀꯩꯅꯣ ꯐꯤꯂꯝꯒꯤ ꯑꯣꯏꯅ ꯇꯧꯗꯣꯏꯔꯣ ꯅꯠꯇ꯭ꯔꯒ
ꯑꯩ ꯊꯥꯖꯔꯛꯀꯦ ꯑꯩꯈꯣꯏꯒꯤ ꯀꯩꯅꯣꯁꯦ ꯀꯃꯥꯏꯅ ꯇꯧꯕꯅꯣ ꯍꯥꯏꯕꯗꯣ ꯁꯤꯒꯤ ꯐꯤꯂꯝꯒꯤ ꯑꯣꯏꯅ ꯇꯧꯗꯣꯏꯅꯤ ꯑꯩ ꯋꯥꯆꯞꯇꯁꯨ ꯑꯗꯨꯝ ꯊꯥꯖꯔꯛꯀꯦ
ꯍꯥꯏꯗꯤ ꯍꯟꯇꯣꯛꯀꯗꯣꯏꯔꯥꯕ
ꯍꯟꯇꯣꯛꯀꯗꯣꯏꯅꯤ ꯑꯦꯛꯁꯄ꯭ꯂꯦꯟ ꯇꯧꯒꯗꯣꯏꯅꯤ
ꯑꯣ
ꯁꯨꯃꯥꯏꯅ ꯍꯥꯡꯉꯕꯅꯦ
ꯑꯩ ꯌꯦꯡꯖꯔꯛꯀꯦꯀꯣ
ꯌꯦꯡꯕꯤꯔꯣ ꯌꯦꯡꯕꯤꯔꯣ
ꯑꯩ ꯌꯦꯡꯉꯒ ꯈꯪꯒꯅꯤ ꯌꯦꯡꯗ꯭ꯔꯗꯤ ꯈꯪꯕ ꯉꯝꯃꯣꯏ ꯑꯦ ꯁꯤ ꯅꯣꯏ ꯍꯧ ꯅꯣꯏꯒꯤ ꯑꯅꯧꯕ ꯀꯩꯅꯣꯔꯣ
ꯃꯥꯅꯦ ꯑꯗꯣ ꯑꯁꯤꯒꯤ ꯑꯅꯤꯁꯤꯗꯤ ꯐꯤꯂꯝ ꯅꯠꯇꯦ ꯐꯤꯂꯝꯗꯤ ꯐꯤꯂꯝꯅꯤ ꯑꯗꯨꯕꯨ ꯑꯦꯅꯤꯃꯦ ꯑꯣꯏ ꯖꯣꯀꯔ ꯑꯣꯏꯕꯅꯤꯅ ꯑꯩꯈꯣꯏꯒꯤ ꯃꯤꯅ ꯄꯥꯝꯅꯗꯦꯕ ꯑꯩ ꯈꯪꯉꯦ ꯁꯤ ꯃꯤ ꯄꯥꯝꯅꯔꯣꯏ ꯍꯥꯏꯕꯁꯦ ꯑꯗꯨꯅ ꯗꯥꯏꯔꯦꯛ ꯐꯤꯂꯝ ꯑꯣꯏꯅ ꯇꯧꯔꯒꯅꯤ
ꯇꯧꯕꯤꯌꯨ ꯇꯧꯕꯤꯌꯨ ꯑꯗꯨꯅ ꯐꯅꯤ
ꯍꯟꯗꯛꯇꯒꯤꯗꯤ ꯌꯥꯝ ꯊꯤꯅ ꯅꯩꯔꯛꯑꯅꯤ ꯑꯩꯒꯤ ꯈꯣꯟꯖꯦꯜꯁꯨ ꯇꯥꯕ ꯐꯪꯉꯒꯅꯤ ꯍꯧꯖꯤꯛꯇꯤ
ꯑꯦꯛꯁꯄ꯭ꯂꯦꯟꯁ ꯅꯪꯅ ꯇꯧꯗꯣꯏꯅꯦꯕꯀꯣ
ꯑꯩꯒ ꯏꯃꯥꯟꯅꯕꯗꯨꯒ ꯇꯧꯃꯤꯟꯅꯒꯗꯕꯅꯤ ꯑꯩꯁꯨ ꯈꯔ ꯇꯧꯔꯛꯑꯅꯤ ꯍꯟꯗꯛꯇꯤ ꯑꯩ ꯏꯕ ꯁꯪꯗꯗꯅ ꯇꯧꯔꯤꯕꯅꯤ ꯑꯗꯨꯕꯨ ꯑꯩ ꯉꯁꯤꯗꯒꯤꯗꯤ ꯀꯝꯄꯜꯁꯔꯤ ꯏꯔꯒꯦꯅ ꯈꯜꯂꯦ ꯑꯗꯣ ꯁꯣꯝꯁꯨ ꯁꯨꯝ ꯑꯀꯣꯝꯕ ꯂꯩꯇꯥꯥꯔꯒꯗꯤ ꯑꯗꯨꯝ ꯏꯕꯤꯔꯛꯑꯣ ꯐꯤꯂꯝꯗꯣ ꯑꯗꯨ ꯀꯩꯁꯨ ꯂꯨꯗꯕꯅꯤ ꯐꯤꯂꯝꯗꯨ ꯌꯦꯡꯉꯒ ꯍꯥꯏꯐꯦꯠ ꯇꯦꯟꯖꯜꯂꯒ ꯏꯕꯒꯤ ꯋꯥꯅꯦ ꯑꯉꯥꯡ ꯑꯣꯏꯔꯤꯉꯩꯗ ꯑꯩꯈꯣꯏꯅ ꯇꯦꯟ ꯇꯨꯌꯦꯜꯞꯇꯒ ꯑꯩꯈꯣꯏꯒꯤ ꯅꯣꯠ ꯁꯦꯝꯕꯅ ꯇꯝꯃꯛꯄꯗꯣ ꯑꯁꯥꯡ ꯑꯁꯥꯡꯕ ꯂꯥꯏꯟꯗꯣ ꯇꯦꯟꯖꯜꯂꯒ ꯁꯝꯃꯔꯤ ꯑꯣꯟꯊꯣꯛꯄꯗꯣ
ꯍꯣꯏ ꯌꯥꯅꯤ ꯌꯥꯅꯤ ꯑꯗꯨꯝ ꯇꯧꯖꯔꯛꯀꯦ
ꯑꯗꯨꯕꯨ ꯍꯩꯔꯗꯤ ꯀꯩꯁꯨ ꯀꯥꯏꯗꯦ ꯑꯗꯨꯃꯥꯏꯅ ꯇꯧꯕꯤꯔꯣ ꯐꯤꯂꯝ ꯑꯅꯧ ꯑꯅꯧꯕ ꯐꯖ ꯐꯖꯕ
ꯎꯝ ꯃꯇꯦꯡ ꯄꯥꯡꯉꯛꯀꯦ ꯑꯩꯖꯨ ꯑꯩꯅ ꯑꯉꯝꯕ ꯊꯥꯛꯇ ꯀꯣ ꯍꯣꯏ ꯁꯪꯗ꯭ꯔꯒꯅ ꯁꯪꯗ꯭ꯔꯦꯗꯅꯀꯣ
ꯁꯪꯗ ꯁꯪꯗ꯭ꯔꯦ ꯁꯪꯇꯥꯔꯒꯗꯤ ꯍꯥꯏꯕꯅꯦ
ꯁꯪ ꯇꯥꯔꯒꯗꯤ ꯇꯧꯕꯤꯔꯛꯀꯦ
ꯎꯝ ꯑꯩꯁꯨ ꯍꯣꯔꯦꯟ ꯉꯁꯤꯗꯒꯤꯗꯤ ꯊꯕꯛꯁꯦ ꯂꯣꯏꯅ ꯁꯨꯅꯕ ꯄꯥꯏꯈꯠꯅꯕ ꯍꯣꯠꯅꯖꯔꯤ
ꯎꯝ ꯁꯣꯟꯒꯤꯁꯨ ꯇꯧ ꯑꯁꯣꯟꯒꯤꯁꯨ ꯇꯧ ꯌꯥꯅꯤ ꯌꯥꯅꯕ ꯎꯝ ꯄꯩꯈꯥꯗꯤ ꯐꯖꯅ ꯊꯥꯔꯝꯃꯅꯤ ꯈꯪꯉꯦ
ꯄꯩꯈꯥ ꯋꯥꯠꯂꯤ ꯃꯊꯪ ꯊꯥꯗ ꯑꯣꯏꯒꯗꯕꯅꯦ ꯊꯥꯕꯗ ꯑꯣꯏꯒꯗꯕ ꯑꯣꯏꯔꯒꯅ ꯊꯥꯕꯤꯅꯤ ꯑꯣꯏꯔꯣꯢꯗꯧꯑꯣꯢꯔꯒꯅ ꯇꯣꯛꯊꯣꯛꯄꯤꯔꯅꯤ ꯑꯩꯉꯣꯟꯗ ꯃꯗꯨꯒꯤ ꯀꯩ ꯊꯣꯏꯅ ꯗꯔꯀꯥꯔ ꯑꯣꯏꯗꯦ
ꯀꯩꯅꯣꯗꯤ ꯂꯣꯏꯁꯟꯈꯣ ꯋꯥꯔꯖꯨ ꯋꯥꯅ ꯆꯠꯇ꯭ꯔꯁꯨꯅꯦ ꯑꯗꯨꯝ ꯂꯣꯏꯁꯟꯈꯣꯕ
ꯍꯣꯏ ꯑꯗꯨ ꯌꯥꯅ ꯌꯥꯅꯕ ꯂꯣꯏꯁꯟꯅꯤ ꯑꯗꯣ ꯑꯩꯒꯤ ꯑꯣꯏꯅꯗꯤ ꯍꯧꯖꯤꯛ ꯊꯣꯏꯅ ꯗꯔꯀꯥꯔ ꯇꯥꯗꯦ
ꯍꯥꯢꯕꯗꯤ ꯍꯌꯦꯡ ꯅꯪꯒꯤ ꯄꯩꯁꯥꯗꯣ ꯇꯨꯡꯁꯤꯜꯂꯣ ꯄꯩꯁꯥ ꯇꯨꯡꯁꯤꯜꯂꯒ ꯍꯌꯦꯡ ꯊꯕꯛ ꯑꯃ ꯇꯧꯍꯧ ꯌꯥꯅꯕ
ꯊꯕꯛꯇꯤ ꯑꯩ ꯁꯨꯡꯇꯧ ꯇꯧꯖꯔꯣꯏ ꯍꯥꯏꯅ ꯊꯝꯖꯒꯦ ꯑꯦ ꯁꯤ ꯅꯪ ꯁꯤ ꯁꯤ ꯄꯨꯂꯤꯁꯁꯦ ꯆꯪꯉꯣ ꯐ꯭ꯔꯤꯅꯤ ꯅꯪ ꯐꯝꯗ ꯐꯝꯃꯨ ꯍꯥꯏꯇꯥꯔꯒꯁꯨ ꯐꯝꯖꯔꯣꯏ
ꯃꯔꯝꯗꯤ ꯀꯩꯅꯣ ꯄꯥꯝꯖꯗꯔꯦ
ꯃꯔꯝꯗꯤ ꯑꯩ ꯑꯗꯨꯒꯨꯝꯕ ꯀꯩꯅꯣꯒꯤ ꯊꯕꯛꯁꯤ ꯄꯥꯝꯖꯗꯦ
ꯏꯆꯝ ꯆꯝꯕ ꯏꯁꯥꯒꯤ ꯑꯣꯏꯕ ꯍꯧꯗꯣꯛꯄ ꯌꯥꯕ
ꯑ ꯑꯩ ꯑꯗꯨ ꯍꯧꯗꯣꯛꯑꯒ ꯑꯥ ꯇꯨꯡꯁꯤꯜꯂꯒ ꯑꯗꯨꯝ ꯑꯇꯣꯞꯄ ꯖꯒꯥ ꯑꯃꯝꯗ ꯆꯠꯂꯁꯨ ꯑꯗꯨꯝ ꯇꯧꯕ ꯌꯥꯕ ꯀꯥꯏꯗꯅ ꯍꯥꯏꯗꯤ ꯁꯤꯒꯤ ꯄꯣꯠꯁꯤꯗꯤ ꯑꯇꯣꯞꯄ ꯖꯒꯥ ꯑꯃꯗ ꯆꯠꯂꯁꯨ ꯀꯥꯏꯗꯅ ꯇꯧꯕ ꯌꯥꯕ ꯄꯣꯠꯅꯤ ꯑꯩꯅ ꯈꯟꯖꯔꯤꯕ ꯍꯧꯖꯤꯛ ꯍꯧꯖꯤꯛ ꯈꯟꯖꯔꯤꯕ ꯄꯣꯠꯁꯤꯗꯤ ꯑꯁꯤ ꯇꯧꯔꯒ ꯏꯁꯥꯒꯤ ꯑꯃ ꯊꯝꯖꯔꯒ ꯑꯩ ꯑꯩꯅ ꯄꯥꯝꯖꯔꯤꯕ ꯈꯟꯖꯔꯛꯂꯤꯕ ꯂꯝꯁꯤꯡꯁꯤ ꯀꯣꯏꯖꯔꯒ ꯅꯨꯡꯉꯥꯏꯅ ꯍꯤꯡꯖꯒꯦꯅ ꯈꯟꯖꯔꯤ
ꯑꯩꯈꯣꯏꯖꯦ ꯑꯩꯈꯣꯏ ꯈꯔ ꯃꯥꯟꯅꯔ ꯀꯩꯅꯣꯃꯗꯤ ꯇꯧ ꯌꯥꯕꯅ ꯍꯥꯏꯕꯗꯤ ꯍꯧꯖꯤꯛ ꯐꯤꯔꯣꯜ ꯀꯩꯀꯥ ꯌꯣꯟꯕ ꯈꯣꯠꯄ ꯇꯧꯔꯤꯁꯦ ꯄꯩꯁꯥꯁꯦ ꯈꯔ ꯄꯨꯊꯣꯛꯅꯔꯦꯗꯅꯀꯣ
ꯎꯝ
ꯑꯗꯨꯒ ꯀꯩꯅꯣ ꯑꯃ ꯃꯐꯝ ꯈꯤꯇꯪ ꯆꯥꯒꯗꯕ ꯍꯥꯏꯗꯤ ꯌꯨꯝ ꯃꯐꯝ ꯅꯠꯇ꯭ꯔꯒꯁꯨ ꯑꯗꯨ ꯌꯨꯝꯗ ꯑꯗꯨꯝ ꯇꯧꯔꯖꯨ ꯌꯥꯏꯑꯕ
ꯌꯥꯏ
ꯑꯗꯣ ꯑꯩꯅ ꯁꯤꯒꯨꯝꯕꯁꯤ ꯇꯧꯗ꯭ꯔꯤꯁꯤꯅ ꯑꯩꯅ ꯑꯗꯨꯒꯤ ꯃꯔꯝꯗ ꯑꯩ ꯈꯪꯗꯕꯩꯅꯦꯕ ꯑꯗꯨꯅ ꯍꯥꯢꯗꯤ ꯅꯣꯢꯗꯤ ꯅꯣꯂꯦꯖꯁꯨ ꯑꯃꯨꯛ ꯂꯩꯕ ꯍꯥꯢꯗꯤ ꯑꯩꯒꯤꯗꯤ ꯐꯤꯔꯣꯝ ꯀꯩꯀꯥꯗ ꯂꯩꯕ ꯈꯣꯠꯄꯗꯣ ꯄꯥꯛ ꯇꯧꯗꯕꯩꯅꯦꯕ
ꯎꯝ ꯑꯩ ꯑꯗꯣ ꯑꯗꯨꯒꯨꯝꯕꯗꯤ ꯇꯧꯅꯤꯡꯗꯦ ꯑꯗꯨꯒꯨꯝꯕ ꯍꯥꯏꯁꯤ ꯑꯈꯣꯏ ꯑꯈꯣꯏꯅ ꯂꯩꯔꯤꯕ ꯃꯐꯝ ꯑꯁꯤꯅ ꯃꯔꯝ ꯑꯣꯏꯔꯒꯅꯤ ꯍꯥꯏꯗꯤ ꯑꯩꯈꯣꯏ ꯂꯩꯔꯤꯕ ꯃꯐꯝꯖꯦ ꯑꯗꯨꯒꯤ ꯄꯣꯠꯇꯨꯗꯤ ꯋꯥꯟꯁ ꯑꯃꯨꯛꯇꯪ ꯀꯩꯅꯣ ꯇꯧꯈꯤꯕ ꯃꯇꯝꯗ ꯑꯩꯈꯣꯏꯒꯤ ꯍꯥꯏꯗꯤ ꯍꯥꯟꯅꯗꯒꯤ ꯆꯠꯊꯔꯛꯏꯕꯖꯤ ꯂꯣꯏꯁꯟꯗ꯭ꯔꯤ ꯍꯥꯏꯇꯥꯔꯦ ꯏꯔꯥꯡꯖꯦ ꯑꯗ ꯁꯤ ꯑꯃꯨꯛ ꯂꯥꯛꯄ ꯃꯇꯝꯗ ꯃꯨꯠꯀꯅꯤ ꯗ꯭ꯌꯨ ꯆꯠꯂ ꯇꯣꯛꯀꯅꯤ
ꯀꯔꯤ ꯄꯣꯠꯅꯣ ꯀꯔꯤ ꯇꯧꯔꯤꯒꯦ ꯅꯣꯏ
ꯍꯥꯏꯗꯤ ꯑꯗꯨꯒꯤ ꯌꯣꯟꯕ ꯈꯣꯠꯄꯩ ꯊꯕꯛꯇꯨꯗꯤ ꯑꯩꯈꯣꯏ ꯁꯤ ꯃꯅꯤꯄꯨꯔꯗꯗꯤ ꯇꯧꯕ ꯌꯥꯔꯣꯏꯕ
ꯆꯨꯝꯃꯦ ꯑꯗꯨꯕꯨꯗꯤ ꯑꯗꯣ ꯍꯧꯖꯤꯛ
ꯎꯝ
ꯇꯧꯅꯗꯕ ꯀꯔꯤ ꯄꯣꯠꯅꯣ ꯍꯥꯏꯐꯦꯠ ꯍꯤꯟꯁ ꯑꯃ ꯄꯤꯔꯝꯃꯨꯗꯅ
ꯃꯤꯅ ꯇꯧꯅꯗꯕ ꯊꯕꯛ ꯃꯌꯥꯝ ꯂꯩꯌꯦ ꯑꯗꯨ ꯊꯤꯖꯤꯟꯒꯗꯕꯅꯤ
ꯑꯦ ꯑꯗꯨꯗꯤ ꯃꯁꯥꯅ ꯇꯥꯕꯅꯦ
ꯑꯗꯨ ꯊꯤꯖꯜꯂ ꯃꯇꯨꯡꯗ ꯍꯥꯏꯗꯤ ꯑꯩꯈꯣꯏꯒꯤ ꯃꯐꯝꯖꯤꯒ ꯆꯥꯟꯅꯒꯗꯕ ꯆꯨꯅꯒꯗꯕ ꯃꯑꯣꯡꯗ ꯑꯣꯟꯊꯣꯛꯑꯒ ꯇꯧꯒꯗꯕꯅꯦ
ꯑꯁ ꯑꯩꯈꯣꯏꯗꯤ ꯃꯐꯝꯖꯦ ꯈꯤꯇꯪ ꯆꯥꯎꯔꯝꯃꯗꯤꯅꯦ ꯕꯔꯥꯗꯣ ꯊꯝ ꯌꯥꯏꯕ
ꯃꯥꯟꯅꯦ
ꯄꯩꯁꯥ ꯌꯥꯝ ꯗꯨꯝ ꯇꯥꯟ ꯌꯥꯏꯕꯀꯣ ꯑꯗꯣ ꯂꯩꯇꯕꯖꯤꯗꯅꯦ ꯑꯈꯣꯏ ꯕꯥꯥꯎ ꯂꯩꯕꯝ ꯂꯩꯇꯦ ꯏ ꯀꯥꯗꯅꯀꯣ ꯁꯤꯁꯦ ꯕꯔꯥ ꯑꯣꯟꯊꯣꯛꯑꯃ ꯃꯐꯝ ꯑꯃ ꯂꯩꯔ ꯂꯩꯒꯤꯗꯣꯏꯅꯦ ꯌꯣꯡꯉꯣ
ꯎꯝ ꯍꯣꯠꯅꯕꯤꯌꯨ ꯑꯗꯣꯝꯒꯤ ꯌꯨꯝꯗꯨꯅ ꯕꯔꯥ ꯑꯣꯟꯊꯣꯛꯄꯤꯌꯨ ꯑꯗꯨꯒ ꯑꯗꯣꯝꯅ ꯑ-ꯑꯇꯣꯞꯄ ꯕꯔꯥ ꯑꯃꯗ ꯑꯃꯨꯛ ꯂꯩꯕꯤꯌꯨ
ꯑꯦ ꯑꯗꯨ ꯑꯦ ꯅꯪ-ꯈ ꯑꯗꯨ ꯑꯗꯨꯅꯦ ꯑꯩꯅ ꯈꯜꯂꯛꯏꯖꯦ
ꯎꯝ ꯑꯗꯨꯃꯥꯏ ꯂꯩꯕꯤꯌꯨ
ꯑꯗꯨꯅ ꯄ꯭ꯔꯣꯐꯤꯠ ꯍꯦꯟꯅ ꯂꯥꯛꯀꯅꯤ
ꯑ
ꯄꯩꯁꯥꯖꯦ ꯐꯅꯌꯥꯝ ꯇꯥꯟꯖꯜꯂꯒꯀꯣ ꯕꯥꯔꯥꯖꯦ ꯃꯔꯤ ꯃꯉꯥ ꯍꯨꯜꯂꯔꯅꯤ ꯁꯤꯗꯒꯤ ꯀꯥꯖꯤ ꯀꯌꯥꯃꯨꯛ ꯊꯣꯖꯅꯤ ꯀꯥꯖꯦ ꯌꯥꯝꯗ꯭ꯔꯕꯗ ꯃꯈꯥꯗ ꯑꯍꯨꯝꯃꯨꯛ ꯊꯣꯛꯑꯕ ꯑꯍꯨꯝ ꯃꯔꯤꯃꯨꯛ ꯊꯣꯛꯑꯒ ꯃꯊꯛꯇ ꯃꯉꯥ ꯇꯔꯨꯛꯃꯨꯛ ꯊꯣꯛꯇꯣꯛꯑꯕ ꯏꯁ ꯃꯊꯛ ꯑꯁ ꯃꯊꯣꯟ ꯑꯍꯨꯝ ꯃꯔꯤꯃꯨꯛ ꯋꯥꯡꯒ꯭ꯔꯗꯤ ꯂꯣꯏꯔꯦꯅꯦ ꯀꯥ ꯑꯃꯃꯝꯗ ꯂꯥꯛꯀꯗꯣꯏꯖꯦ ꯌꯦꯡꯉꯣꯗꯅ
ꯃꯥꯟꯅꯤ
ꯕꯥꯞꯁꯨ ꯑꯗꯨꯝ ꯗꯣꯂꯥꯟ ꯁꯥ ꯌꯥꯏꯗꯅꯀꯣ ꯋꯥꯈꯟꯖꯤꯖꯨ ꯑꯗꯨꯝ ꯃꯤ ꯏꯃꯥꯟꯅꯕ ꯈꯟꯕ ꯂꯩꯕ ꯍꯥꯏꯗꯤ ꯍꯨꯖꯤꯛ ꯏꯃꯥꯟꯅꯕ ꯃꯣꯏꯒꯤꯗꯤ ꯃꯄꯝ ꯆꯥꯎꯋꯦꯕꯀꯣ ꯃꯥꯍꯥꯏꯅꯦ ꯕꯥꯏ ꯑꯁ ꯑꯩꯗꯤ ꯊꯕꯛ ꯇꯧꯔꯖꯨ ꯌꯥꯏ ꯇꯧꯗ꯭ꯔꯖꯨ ꯌꯥꯏ ꯑꯩꯗꯤ ꯀꯩꯅꯣ ꯇꯧꯗꯣꯏꯅꯤ ꯑꯝ ꯕꯔꯥ ꯊꯝꯗꯣꯏꯅꯦ ꯁꯤꯅꯤ ꯑꯗꯨꯅ ꯃꯤꯒꯤꯅ ꯃꯐꯝꯗꯨ ꯆꯥꯎꯕꯅꯤꯅ ꯃꯣꯏꯗꯤ ꯀꯩꯁꯨ ꯀꯥꯏꯗꯦ ꯑꯩꯈꯣꯏꯒꯤꯗꯤ ꯁꯣꯟꯒꯤꯗꯤ ꯕꯔꯥ ꯊꯝꯕꯗ ꯑꯃꯨꯛ ꯅꯨꯡꯉꯥꯏꯕ
ꯎꯝ
ꯃꯥꯅꯤ ꯁꯣꯟꯗ ꯀꯣꯂꯦꯖ ꯑꯗꯒꯤ ꯁ꯭ꯀꯨꯜ ꯀꯩꯀꯥ ꯅꯛꯄꯅꯤꯅꯀꯣ
ꯎꯝ
ꯑꯗꯒꯤ ꯁꯣꯟꯗꯒꯤ ꯍꯥꯏꯗꯤ ꯀꯔꯕꯥꯔꯒꯤꯁꯨ ꯃꯌꯥꯝ ꯂꯥꯛꯅꯕ ꯌꯥꯎꯋꯦꯕ
ꯎꯝ ꯀꯩꯁꯨ ꯀꯥꯏꯗꯦ
ꯑꯗꯨꯅ ꯃꯐꯝꯗꯣ ꯑꯩꯁ ꯑꯩꯒꯤꯁꯤ ꯍꯧꯖꯤꯛꯀꯤ ꯍꯥꯏꯔꯤꯗꯗꯤ ꯄꯥꯒꯤ ꯇꯧꯕꯅꯦꯍꯦ ꯃꯐꯝꯗꯣ ꯁꯨꯝ ꯋꯥꯔꯤꯒꯤ ꯋꯥꯅꯤ ꯂꯩꯔꯝꯃꯒꯗꯤ ꯍꯥꯏ ꯋꯥꯅꯤ ꯂꯩꯔꯝꯗꯕꯒꯤ ꯊꯃꯣꯏꯖꯦ ꯆꯥꯛꯏꯕꯅꯤ ꯑꯗꯣ ꯂꯝ ꯄꯤꯛꯇ꯭ꯔꯨ ꯄꯤꯛꯑꯖꯨꯅꯦ ꯑꯩꯈꯣꯏ ꯁꯤꯗ ꯑꯃ ꯇꯧꯔꯤꯕ ꯕꯔꯥ ꯇꯧꯈꯥꯏꯔꯛꯄ꯭ꯋꯥꯅꯤ ꯄꯤꯛꯇ꯭ꯔꯨ ꯄꯤꯛꯅ ꯃꯐꯝꯖꯨ ꯂꯩꯕꯖꯨ ꯅꯠꯇꯕ ꯕꯥꯔꯥꯏ ꯀꯣꯛꯇ ꯉꯥꯛꯇꯅꯤ ꯀꯟꯅ ꯇꯧꯈꯠꯅꯔꯛꯏꯁꯦ
ꯃꯥꯟꯅꯤ ꯈꯤꯇꯪ ꯇꯣꯉꯥꯟꯕ ꯑꯃ ꯈꯟꯕꯤꯕꯁꯨ ꯇꯝꯕꯤꯌꯨ
ꯎꯝ ꯃꯥꯅꯤ ꯑꯗꯨꯕꯨꯗꯤ
ꯃꯌꯥꯝꯅ
ꯑꯩꯁꯨ ꯊꯤꯖꯤꯜꯂꯤꯕꯅꯦ ꯍꯧꯖꯤꯛ ꯀꯔꯤ ꯄꯩꯁꯥ ꯇꯥꯟꯕ ꯌꯥꯏ ꯃꯌꯥꯝꯅ ꯇꯧꯅꯗꯕ ꯅꯣꯡꯃꯗ ꯆꯪꯗꯕꯗꯤ ꯌꯥꯗꯕ ꯄꯣꯠ
ꯑꯗꯣ ꯑꯩꯒꯤ ꯋꯥꯗꯤ ꯑꯩꯈꯣꯏꯒꯤ ꯄꯥꯏꯔꯤꯕ ꯈꯨꯠꯅ ꯄꯥꯏꯕꯤꯔꯤꯕꯁꯤꯗ ꯍꯅ ꯊꯥꯗꯕꯅꯗꯤ ꯐꯩ ꯀꯣꯛꯁꯦ ꯍꯥꯏꯗꯤ ꯍꯧꯖꯤꯛꯇꯤ ꯈꯨꯠ ꯑꯩꯈꯣꯏꯅ ꯄꯥꯏꯔꯤꯕ ꯃꯣꯕꯥꯏꯜ ꯐꯣꯟꯁꯤꯒꯤ ꯃꯇꯦꯡ ꯉꯇ ꯂꯥꯛꯀꯗꯧꯔꯤꯕꯅꯤ ꯍꯥꯏꯖꯔꯤꯕ
ꯃꯥꯅꯦꯗꯨ
ꯑꯗꯨꯅ ꯃꯁꯤ ꯑꯁꯤꯗ ꯌꯥꯝꯅ ꯅꯩꯅꯕꯤꯌꯨ ꯑꯩꯈꯣꯏꯒꯤ ꯁꯤꯒꯤ ꯍꯩꯔꯝꯁꯤꯗ ꯅꯩꯅꯕꯤꯌꯨ ꯁꯤꯅ ꯀꯔꯤ ꯀꯔꯤ ꯇꯥꯟꯕ ꯌꯥꯕ ꯂꯩ ꯑꯗꯒꯤ ꯇꯨꯡ ꯀꯣꯏꯅ ꯑꯣꯏꯕ ꯌꯥꯒꯗꯕ ꯀꯔꯤ ꯀꯔꯤ ꯂꯩ ꯍꯥꯏꯕꯗꯨ ꯌꯦꯡꯕꯤꯌꯨ
ꯑꯣ ꯑꯩ ꯍꯥꯏꯐꯦꯠ ꯒ꯭ꯌꯥꯟ ꯈꯔ ꯂꯥꯛꯑꯦ ꯅꯪ ꯉꯁꯥꯏꯒꯤ ꯍꯥꯏꯈꯤꯕꯗꯨꯒ
ꯎꯝ
ꯅꯪ ꯇꯧꯔꯛꯀꯗꯣꯏꯁꯦ ꯁꯤꯒꯤ ꯃꯇꯦꯡꯅ ꯇꯧꯔꯛꯀꯗꯕ ꯄꯣꯠꯅꯤꯅꯦ
ꯃꯥꯅꯦ
ꯍꯥꯏꯗꯤ ꯃꯐꯝꯁꯦ ꯑꯃꯨꯛ ꯍꯣꯡꯉꯁꯨ ꯍꯥꯃꯨꯛ ꯑꯃꯨꯛ ꯍꯣꯡꯉꯁꯨ ꯑꯩꯈꯣꯏ ꯁꯤ ꯑꯗꯨꯝ ꯄꯥꯏꯔ ꯂꯩ ꯀꯧꯔꯕꯅꯤ ꯁꯤꯗꯤ ꯏꯁꯥꯒ ꯑꯗꯨꯝ ꯂꯣꯏꯅꯗꯣꯔꯔꯕꯅꯤꯅ
ꯂꯣꯏꯅꯗꯧꯔꯕꯅꯤ ꯍꯥꯏꯗꯤ ꯁꯤꯒꯤ ꯍꯤꯔꯝꯁꯤ ꯅꯠꯇꯕ ꯑꯇꯣꯞꯄ ꯍꯤꯔꯝꯗ ꯑꯣꯏꯔꯁꯨ ꯌꯥꯏ ꯑꯩꯅ ꯂꯝ ꯑꯇꯣꯞꯄ ꯆꯠꯂꯛꯄ ꯍꯥꯏꯁꯦ ꯑꯥꯏꯖꯤꯗꯁꯨ ꯀꯥꯟꯅꯔꯛꯇꯣꯏꯅꯦꯕꯀꯣ
ꯑꯣ
ꯁꯦꯝꯕ ꯈꯣꯠꯂꯛꯄꯗꯁꯨ ꯍꯥꯏꯗꯤ ꯑꯅꯧꯕ ꯂꯝ ꯑꯇꯣꯞꯄꯗ ꯆꯠꯂꯛꯄ ꯍꯥꯏꯁꯦ ꯑꯗꯨꯗꯤ ꯑꯩꯈꯣꯏꯒꯤ ꯑꯩꯒꯤ ꯑꯣꯗꯤꯌꯦꯟꯁ ꯍꯥꯏꯇꯥꯔꯦ ꯑꯗꯨꯗꯤ ꯁꯤꯒꯤ ꯂꯝꯁꯤꯗ ꯈꯛꯇ ꯂꯥꯛꯑꯔꯣꯏꯕ ꯑꯇꯣꯞꯄ ꯂꯣꯟ ꯃꯥꯟꯅꯗꯕꯗꯒꯤꯁꯨ ꯂꯣꯏ ꯂꯥꯛꯑꯅꯤ ꯍꯥꯏꯕꯗꯤ ꯆꯥꯕꯁꯦ ꯆꯥꯕꯒꯤ ꯌꯦꯡꯕꯁꯦ ꯑꯩꯈꯣꯏꯒꯤ ꯂꯣꯟ ꯃꯥꯟꯅꯗꯕ ꯃꯌꯥꯝ ꯌꯦꯡꯉꯦ ꯃꯔꯝꯗꯤ ꯃꯣꯏ ꯂꯣꯟ ꯈꯪꯕꯨꯕꯒꯤ ꯗꯔꯀꯥꯔ ꯇꯥꯗꯦ ꯆꯥꯕ ꯍꯥꯏꯕꯁꯤꯗꯤ ꯃꯥꯂꯦꯝꯒꯤ ꯑꯥ ꯀꯥꯆꯤꯟ ꯀꯣꯌꯥꯗ ꯑꯐ꯭ꯔꯤꯀꯥꯗ ꯂꯩꯕ ꯀꯥꯆꯤꯟꯒꯤꯗꯨꯁꯨ ꯑꯗꯨꯝ ꯆꯥꯔꯝꯒꯅꯤ ꯑꯗꯨꯅ ꯁꯤꯒꯤ ꯐꯣꯟꯁꯤꯕꯨ ꯄꯥꯏ ꯇꯥꯔꯗꯤ ꯂꯣꯏ ꯌꯦꯡꯉꯛꯇꯣꯏꯅꯦ ꯑꯗꯨꯗꯨꯅ ꯁꯤꯒꯨꯝꯕ ꯑꯣꯏꯕ ꯌꯥꯕ ꯍꯥꯏꯗꯤ ꯃꯊꯪ ꯍꯣꯏ ꯑꯍꯥꯟꯕꯗ ꯑꯩꯈꯣꯏꯅ ꯌꯦꯡꯗꯣꯏꯁꯤꯕꯨꯗꯤ ꯑꯩꯈꯣꯏꯒꯤ ꯂꯝꯗꯝ ꯟꯁꯤꯗ ꯐꯣꯀꯁ ꯇꯧꯗ ꯌꯥꯔꯣꯏꯕ ꯍꯥꯏꯗꯤ ꯑꯍꯥꯟꯕꯩ ꯐꯥꯎꯕꯩꯗꯤ ꯑꯗꯨꯒꯤ ꯃꯊꯪꯗꯒꯤꯗꯤ ꯑꯩꯈꯣꯏꯒꯤ ꯑꯇꯣꯞꯄꯗ ꯑꯃꯨꯛ ꯂꯥꯛꯀꯗꯕꯅꯤꯅ ꯃꯊꯪ ꯃꯊꯪ ꯍꯥꯏꯗꯤ ꯑꯩꯈꯣꯏ ꯇꯣꯔꯅꯥꯃꯦꯟ ꯑꯃ ꯁꯤꯟꯕ ꯃꯇꯝꯗ ꯗꯤꯁꯇ꯭ꯔꯤꯛꯇꯒꯤ ꯏꯁꯇꯦꯠ ꯏꯁꯇꯦꯠꯇꯒꯤ ꯅꯦꯁꯅꯦꯜ ꯂꯥꯛꯏꯗꯅ ꯑꯗꯨꯃꯥꯏꯅ ꯇꯧꯔꯒ ꯂꯥꯛꯅꯕꯒꯤ ꯋꯥꯈꯜꯗꯣ ꯈꯜꯂꯣ ꯍꯥꯏꯕꯅꯤꯅ ꯑꯁꯨꯝ ꯐꯣꯟꯒ ꯂꯣꯏꯅ ꯂꯩꯕ ꯌꯥꯕ ꯐꯣꯟꯁꯤꯗꯤ ꯑꯩꯈꯣꯏ ꯑꯗꯨꯝ ꯂꯣꯏꯅꯗ꯭ꯔꯣꯅꯦꯕ ꯁꯤꯗ ꯇꯥꯟꯕ ꯌꯥꯕ
ꯑꯃꯃꯛꯗꯅ ꯃꯛꯕꯥ ꯆ
ꯎꯝ
ꯁꯤꯗ ꯇꯧꯕꯗꯤ ꯌꯥꯏꯑꯕ ꯆꯥꯕꯒꯤ ꯀꯩꯅꯣꯁꯤꯗ ꯍꯥꯏꯗꯤ